ꯇꯥꯎ ꯀꯩꯗ‌ꯣ ꯌꯥꯝ ꯐꯥꯎ ꯐꯥꯎ ꯐꯥꯎꯅꯥꯕ ꯐꯪꯗ‌ꯦꯅꯦ ꯍꯧꯖꯤꯛꯀꯥꯟꯁꯦ ꯅꯪ ꯀꯗꯥꯏ ꯀꯗꯥꯏ ꯆꯠꯄ꯭ꯔ‌ꯥ
ꯀꯩꯅꯣ ꯍꯧꯖꯤꯛ ꯀꯗꯦ ꯈꯔ ꯇꯧꯕ ꯑꯗꯨꯒꯤꯅꯦ
ꯑꯣ ꯑꯩ ꯅꯪꯉꯣꯟꯗ ꯋꯥꯔꯤ ꯌꯥꯝ ꯁꯥꯅꯤꯡꯉꯒ ꯂꯩꯕꯅꯦ ꯑꯗꯣ ꯅꯪꯒꯤ ꯅꯝꯕ꯭ꯔꯁꯨ ꯇꯜꯂ‌ꯦ ꯎꯝ ꯅꯣꯏꯒꯤ ꯃꯔꯨꯞ ꯑꯩꯈꯣꯏꯒꯤ ꯃꯔꯨꯞꯁꯤꯡꯗꯣ ꯍꯪꯒꯤ ꯅꯪꯒꯤ ꯅꯝꯕ꯭ꯔꯁ‌ꯦ ꯑꯁ ꯐꯪꯗ‌ꯦꯅꯦ ꯑꯗꯨꯒ ꯍꯧꯖꯤꯛꯅ ꯊꯦꯡꯅ ꯍꯧꯖꯤꯛꯅ ꯄꯥꯎ ꯐꯪ ꯅꯨꯡꯉꯥꯏꯅꯦ ꯑꯁ ꯌꯥꯝ ꯃꯤꯁ ꯇꯧꯈ꯭ꯔꯦꯗꯏ ꯏꯗꯥꯎꯁꯦ꯫
ꯀꯔꯤ ꯍꯥꯏꯒꯦ ꯍꯥꯏꯕꯅꯣ ꯏꯗꯥꯎ꯫
ꯇꯥꯎꯕꯨ ꯑꯗꯨꯝ ꯋꯥꯗꯤ ꯑꯗꯨꯝ ꯐꯣꯟ ꯇꯧꯔꯤ ꯍꯥꯏꯅꯤꯡꯉꯥꯏ ꯂꯩꯗ꯭ꯔꯦꯗ ꯑꯗꯨꯝ ꯇꯧꯐꯝ ꯃꯇꯝꯗ ꯑꯗꯨꯝ ꯋꯥ ꯌꯥꯝ ꯅꯤꯡꯁꯤꯡꯕ꯫ ꯑꯗꯨꯝ ꯋꯥꯔꯤ ꯇꯥꯕ ꯑꯇ ꯀꯔꯤꯅꯣ ꯋꯥꯁꯦ ꯊꯣꯛꯄ ꯉꯝꯗꯕꯒꯤꯅ꯫
ꯑ ꯑꯗꯣ ꯑꯣꯏꯗꯤ꯫ ꯑꯗꯨ ꯑꯣꯏꯗꯤ ꯃꯤꯁ ꯇꯧꯔꯝꯒꯅꯤꯅꯦ ꯑꯩꯈꯣꯏꯕꯨ
ꯃꯤꯁ ꯇꯧꯔꯝꯃꯦ ꯑꯁ ꯑꯩꯈꯣꯏꯅ ꯑꯗꯨꯝ ꯀꯔꯤ ꯀꯔꯤ ꯍꯥꯏꯅ ꯇꯧꯔꯤ ꯑꯩꯈꯣꯏꯅ ꯑꯗꯨꯣ ꯃꯐꯝꯗꯣ ꯅꯨꯡꯉꯥꯏꯇꯦꯗ ꯑꯩ ꯈꯨꯟ ꯂꯥꯛꯄ ꯃꯇꯝꯗ ꯐꯖꯅꯁꯨ ꯀꯣꯏ ꯀꯔꯤꯔꯥ ꯆꯠꯇꯦ꯫
ꯑꯗꯣ ꯑꯃꯨꯧ ꯊꯂꯥꯡꯅꯗꯤ ꯀꯥꯏꯗꯅꯣ ꯆꯠꯁꯤꯅ ꯑꯗꯣ
ꯍꯣꯏ ꯂ ꯑꯩꯅꯥ ꯍꯣꯏ ꯑꯩꯅ ꯆꯠꯅꯤꯡꯕꯁꯦ ꯀꯖ ꯍꯥꯏꯗꯅ ꯁꯤꯂꯣꯡꯗꯅ ꯑꯗꯨꯝ
ꯀꯥꯏꯗ ꯏꯝꯐꯂꯗ ꯈꯅ ꯂꯥꯎꯝ ꯄꯥꯗ ꯀꯩꯅꯅ ꯂꯥꯑꯣꯇꯛꯇꯥ ꯀꯩꯅꯣ ꯂꯩꯕ ꯐꯗ
ꯍꯣꯏ ꯂꯣꯛꯇꯥꯛ ꯑꯗꯁꯨ ꯆꯠꯁ ꯍꯥꯏꯔ ꯑꯗꯨꯝ ꯂ ꯈꯥꯟꯕꯕꯅꯦ꯫ ꯂꯣꯛꯇꯛ ꯑꯅꯤ ꯑꯩ ꯆꯠ ꯅꯣꯏꯣꯏꯗꯤ ꯆꯗꯝꯒꯅꯤꯗꯗꯤ ꯆꯠ ꯁꯨꯡꯆꯇ ꯆꯠꯇꯦ꯫
ꯀꯂꯤꯌꯥꯌꯥ ꯀꯌꯥꯅꯗꯦ
ꯑꯗꯨꯒꯨꯝꯕ ꯋꯥ ꯉꯥꯡꯕꯨꯅꯍꯦ ꯍꯧꯖꯤꯛ
ꯈꯪꯉꯦꯗ ꯍꯥꯏꯁꯨ
ꯈꯪꯉꯅꯤ ꯀꯔꯤꯒꯤ
ꯃꯤꯅ ꯍꯥꯡꯕ ꯀꯥꯟꯗ ꯈꯨꯝꯗ꯭ꯔꯗꯤ ꯅꯨꯡꯉꯥꯏꯗꯅ ꯑꯗꯨꯒꯤ꯫
ꯃꯩꯇꯩꯂꯣꯟꯅ ꯈꯨꯝꯕ ꯌꯥꯏꯅꯁꯨ ꯁꯤ ꯂꯣꯟꯅ ꯈꯨꯝꯕ ꯌꯥꯏ꯫
ꯆꯃꯤꯃꯦ ꯆꯃꯤꯃꯦ꯫
ꯀꯅꯥ ꯂꯥꯛꯄꯔꯥ ꯍꯧꯖꯛ
ꯄꯤꯌꯨꯕ ꯂꯩꯕꯅꯤꯅꯦ ꯍꯧꯖꯤꯛꯇꯤ꯫
ꯑꯣ ꯃꯥ ꯑꯣ
ꯃꯥꯁꯦ ꯁꯤꯁꯦ ꯀꯩꯅꯣ ꯂꯩꯔꯤꯕꯅꯤꯗ
ꯑꯃꯗꯗꯤ ꯂꯥꯏ ꯑꯃꯗꯗꯤ ꯆꯥꯛ ꯌꯦꯟꯁꯥꯡ ꯊꯣꯡꯕ꯭ꯔꯥ
ꯀꯅꯥꯔꯣ
ꯅꯕꯥꯅꯤ ꯂꯩꯃꯤꯟꯅꯕꯗꯨ
ꯑꯣ ꯍꯧꯖꯤꯛ ꯆꯥꯛ ꯍꯦꯅꯖꯡ ꯊꯣꯡꯔꯒ ꯂꯩꯌꯦ꯫
ꯀꯟꯅ ꯆꯥꯛ ꯊꯧꯕ꯭ꯔꯥ ꯑꯩ ꯑꯩꯒꯤ ꯏꯕꯥꯅꯤ ꯑꯩꯈꯣꯏ ꯂꯥꯛꯥꯛꯂꯒ ꯅꯪ ꯁꯤꯂꯣꯡ ꯆꯠꯄ ꯃꯇꯝꯗꯣ
ꯑꯥꯎ
ꯑꯩꯕꯨ ꯌꯨꯝ ꯆꯠꯄ ꯃꯇꯝꯗ ꯃꯥꯅ ꯑꯦꯁ ꯀꯗꯥꯔ ꯌꯥꯝ ꯇꯧꯕꯅꯤꯅ ꯇꯥꯨꯒ ꯉꯔꯒ ꯍ ꯍꯧꯎꯒꯇꯁꯨ ꯍꯧꯎꯒꯑꯇꯦ ꯑꯕꯣ ꯊꯤꯟꯕꯤꯌꯣ ꯍꯥꯏꯔꯒ ꯃꯥꯁꯦ ꯌꯥꯝ ꯇꯨꯝꯈ꯭ꯔꯦꯕ ꯃꯥꯗꯨ
ꯅꯣꯡꯅꯤ ꯑꯗꯨꯝ ꯂꯑ ꯐ ꯌꯥꯝ ꯐꯁꯄꯣꯟ ꯇ ꯆꯥꯎꯔꯒ ꯂ ꯑꯗꯨꯗꯤ ꯑꯩ ꯆꯠꯄ
ꯌꯥ ꯀꯨꯝ ꯃꯥ ꯌꯥꯝ
ꯅꯪꯁꯨ ꯅꯣꯃꯥꯗꯤ꯫ ꯅ ꯁꯥꯡ ꯍꯥꯎ ꯍꯥꯎꯅꯕ ꯆꯥꯅꯦꯅꯁꯨ
ꯑꯗꯣ ꯑꯩꯅ ꯊꯥꯔꯛꯀꯅꯤꯅ ꯑꯗꯨꯕꯨꯗꯤ ꯋꯥꯒꯅꯤꯅ ꯑꯩꯅ ꯑꯩꯅ
ꯃꯤ ꯀ꯭ꯌꯥ ꯂꯩꯕ꯭ꯔꯣ ꯍꯧꯖꯤꯇꯤ ꯅꯣꯏ
ꯑꯩꯈꯣꯏ ꯊꯕꯛ ꯁꯨꯃꯤꯟꯕꯁꯦ ꯃꯤ ꯃꯉꯥꯅꯦ ꯑꯩꯕꯨ ꯍꯥꯏꯔꯒ
ꯑꯣꯈꯣꯏ ꯃꯤ ꯃꯉꯥꯅꯦ ꯍꯥꯏꯕ
ꯑꯗꯨꯗꯤ ꯌꯥꯝ ꯅꯨꯡꯉꯥꯏꯗ ꯅꯣꯏꯗꯤ
ꯈꯪꯅꯦꯅ ꯑꯗꯨꯝ ꯑꯩꯈꯣꯏ ꯄꯥꯈꯪꯒꯤ ꯄꯨꯁꯤ
ꯇꯧꯔꯥꯡꯃꯅꯤꯗ
ꯃꯣꯏ ꯑꯩꯒꯤ ꯍꯣꯏ ꯑꯩꯒꯤ ꯐ꯭ꯔꯦꯟꯁꯤꯡ ꯇꯧꯋꯦ ꯑꯩꯗꯤ ꯑꯗꯨꯒꯨꯝꯕꯗꯤ ꯄꯥꯏꯗꯦ
ꯑꯗꯣ ꯅꯪ ꯅꯪꯁꯨ ꯅꯨꯡꯉꯥꯏꯗ꯭ꯔꯗꯤ ꯇꯧꯔꯝꯒꯅꯤꯗ ꯑꯗꯨꯕꯨꯗꯤ
ꯑꯁ ꯅꯪꯅ ꯊꯥꯖ ꯇ꯭ꯔꯗ ꯍꯪꯕ ꯌꯥꯏ ꯃꯣꯏꯗꯣ ꯑꯩ ꯈꯪꯉꯦꯗ ꯑꯩꯅ ꯑꯗꯨꯒꯨꯝꯕ ꯄꯥꯏꯕꯅꯦ ꯑꯁ ꯌꯥꯔ ꯑꯩꯒꯤ ꯄꯨꯟꯁꯤ ꯍꯧꯖꯤꯛ ꯀꯔꯤꯁꯨ ꯈꯪꯅꯕ ꯑꯗꯨꯒ ꯍꯧꯖꯤꯛ ꯃꯥ ꯑꯩꯅ
ꯑꯗ ꯅꯣꯏꯒꯤ ꯃꯐꯝꯗꯨ ꯅꯨꯄꯤ ꯐꯖ ꯐꯖꯕꯗꯤ ꯎꯗ꯭ꯔꯣ
ꯑꯩꯈꯣꯏ ꯀꯣꯏꯕ ꯆꯠꯇꯕꯒꯤꯀꯣ ꯎꯕꯨꯗꯤ ꯎꯋꯦ ꯀꯣꯏꯄ ꯆꯠꯄ ꯃꯇꯝ ꯎꯕ
ꯆꯥꯔꯖꯀꯨꯝꯕꯗꯤ ꯆꯠꯇ꯭ꯔꯣ ꯅꯣꯏ ꯑꯗꯨꯗ ꯂꯩꯔꯒ
ꯆꯥꯛ ꯀꯃꯥꯗꯤ ꯆꯠꯇꯦꯗ ꯍꯣꯏ ꯁꯟꯗꯦꯗ ꯊꯕꯛ ꯑꯗꯨꯝ ꯆꯠꯄ ꯆꯔꯁꯨ
ꯅꯪꯒꯤ ꯃꯕꯨꯡꯗꯤ ꯀꯥꯏꯗ ꯂꯩꯕ
ꯑꯩꯒꯤ ꯏꯕꯨꯡ ꯃꯥꯗꯣ ꯂꯥꯏꯌꯦ ꯍꯧꯖꯤꯛ ꯑꯩꯈꯣꯏꯅ ꯀꯤꯂꯣꯃꯤꯇꯔ ꯑꯍꯨꯝ ꯑꯍꯨꯝ ꯑꯍꯨꯝ
ꯑꯣ ꯑꯗꯨ ꯑꯣꯏꯗꯤ ꯃꯥꯒꯤ ꯃꯐꯝꯗꯨꯁꯨ ꯂꯩꯕ ꯌꯥꯅꯤ ꯅꯪꯗꯤ
ꯍꯣꯏ ꯃꯒꯅꯤ ꯕꯔꯥꯁꯦ ꯂꯨꯄꯥ ꯎꯝ ꯌꯥꯡꯈꯩ ꯅꯠꯇ꯭ꯔꯗꯤ ꯎꯝ ꯐꯣꯔꯇꯤ ꯑꯗꯨꯒꯨꯝꯕꯅ ꯗꯦꯂꯤ ꯇꯥꯕ
ꯑꯗꯨꯗꯤ ꯌꯥꯏꯅ ꯐꯣꯔꯇꯤ ꯐꯤꯐꯇꯤꯁꯤ
ꯍꯣꯏ ꯁꯦꯀꯟ ꯂꯧꯁꯤꯔꯥ ꯈꯟꯕꯗ
ꯅꯪꯒꯤ ꯄꯩꯁꯥ ꯌꯥꯝ ꯄꯥꯏꯌꯦꯅ ꯑꯗꯨꯒꯤ ꯆꯠꯄꯤ ꯌꯥꯅꯤꯅ ꯅꯪꯒꯤꯗꯤ
ꯁꯤꯀꯠ ꯂꯧꯔꯒ ꯆꯠꯁꯤꯔꯥ ꯑꯗꯨꯝ ꯎꯝ ꯀꯔꯤꯔꯥ ꯑꯗꯨꯝ ꯈꯟꯅꯂꯒ ꯂꯩꯕꯅꯤ
ꯑꯔꯤ ꯃꯆꯥ ꯑ ꯑꯃ ꯂꯧ ꯑꯣꯔꯅ ꯂꯩ
ꯒꯔꯤ ꯃꯆꯥ ꯃꯛꯅꯦ ꯍꯧꯖꯤꯛ ꯂꯥꯏꯁꯦꯟ ꯂꯩꯇꯕꯒꯤꯀꯣ ꯑꯗꯨꯒꯤꯅꯦꯅ
ꯌꯨꯝ ꯊꯣꯛꯂꯛꯄ ꯃꯇꯝꯅꯦ ꯌꯣꯡ ꯀꯔꯤꯗ ꯑꯪ ꯎꯝ ꯑꯦꯇꯤꯕ ꯂꯥꯎꯁꯤꯔꯥ ꯈꯟꯕꯅꯦ
ꯁꯂꯔ ꯁꯦꯂꯔꯒꯔꯤ ꯑꯃꯗꯤ ꯂꯧꯁꯤꯔꯥ ꯈꯟꯕꯅꯦ
ꯂꯧꯑꯣꯅꯥ ꯑꯗꯨ ꯑꯣꯏꯔꯗꯤ
ꯁꯦꯂꯔ ꯒꯔꯤꯁꯨ ꯑꯗꯨꯝ ꯔꯥꯏꯗ ꯇꯠꯄꯥ ꯌꯥꯏꯗ ꯃꯤ ꯌꯨꯇꯨꯕꯔꯁꯤꯡ
ꯏꯝꯐꯥꯜ ꯏꯝꯐꯥꯜꯗ ꯊꯣꯒꯜꯂꯒ ꯂꯧꯔꯣꯅ ꯑꯗꯨꯗ ꯑꯗꯨ ꯑꯣꯏꯔꯗꯤ
ꯑꯩꯁꯨ ꯑꯗꯨꯝ ꯈꯟꯕꯅꯦ ꯈꯔ ꯑꯥ ꯏꯟꯖꯤꯟ ꯐꯥꯕ ꯂꯧꯁꯤꯔꯥ ꯈꯟꯕꯅꯦ
ꯑꯗꯨ ꯑꯣꯏꯗꯤ ꯀꯩꯅꯣ ꯈ꯭ꯔꯤꯁꯃꯥꯁꯇ ꯂꯥꯛꯑꯣꯅ ꯅꯪꯁꯨ
ꯂꯧꯔꯒ ꯑꯣ ꯑꯩꯈꯣꯏꯅ ꯀꯔꯤꯗ ꯈꯔ ꯎꯝ ꯁꯦꯝꯕꯗꯣ
ꯎꯝ
ꯎꯝ ꯀꯔꯤ ꯀꯔꯤꯔꯥ ꯍꯥꯞꯄꯗꯣ ꯑꯗꯨ ꯇꯧꯔꯗꯤ ꯌꯥꯝ ꯐꯖꯩꯕ ꯃꯣꯏ ꯁꯤꯂꯥꯔ ꯒꯥꯔꯤꯁꯤꯡꯁꯨ
ꯑꯗꯨꯒꯤꯅꯦ ꯑꯗꯣ ꯅꯪꯁꯨ ꯈ꯭ꯔꯤꯁꯃꯥꯁꯇꯗꯤ ꯂꯥꯛꯄ ꯌꯥꯏꯅꯤ ꯑꯗꯣ ꯂꯥꯛꯄ ꯀꯥꯟꯗ ꯂꯧꯕ ꯌꯥꯏꯅ
ꯍꯧꯖꯤꯛꯇꯤ ꯍꯣꯏ ꯑꯍ ꯁꯤ ꯊꯥꯗ꯭ꯔꯗꯤ ꯌꯥꯔꯥꯔꯣꯏ ꯍꯣꯏ ꯁꯤ ꯊꯥꯗꯗꯤ ꯌꯥꯔꯔꯣꯏꯕ ꯁꯤ ꯊꯥꯗꯗꯤ ꯌꯥꯔꯔꯣꯏ ꯇꯨꯖꯟ ꯊ꯭ꯋꯦꯟꯇꯤ ꯑꯩꯠ ꯗꯤꯁꯦꯝꯕꯔ ꯗꯤ ꯂꯥꯛꯀꯅꯤ ꯑꯩ
ꯑꯁ ꯑꯗꯨ ꯑꯣꯏꯔꯗꯤ ꯌꯥꯝ ꯂꯥꯞꯄꯦ ꯍꯦ
ꯎꯝ ꯅꯣꯏꯁꯨ ꯈꯪꯗꯦ ꯏꯝꯐꯥꯜꯗ ꯂꯩꯔꯝꯂꯔꯣꯏꯗ ꯑꯩ ꯂꯥꯛꯄ ꯃꯇꯝꯗ
ꯑꯈꯣꯏꯗꯤ ꯂꯥꯏꯔꯤꯅꯤꯅ ꯑ -ꯑꯗꯨꯝ
ꯑꯩꯅ ꯈꯟꯕ
ꯑꯩꯈꯣꯏ ꯂꯩꯕ ꯀꯥꯟꯗ ꯅꯪ ꯊꯣꯂꯛꯑ꯭ꯔꯗꯤ ꯊꯣꯂꯛꯇ꯭ꯔꯗꯤ
ꯅꯣꯡꯉꯥꯜ ꯅꯣꯡꯉꯥꯜꯂꯔꯣꯏꯗ ꯑ -ꯑꯗꯨꯒꯅꯦ ꯑꯩꯁꯨ ꯁꯤꯂꯥ ꯒꯥꯔꯤ ꯑꯃꯗꯤ ꯂꯧ ꯂꯧꯒꯅꯤ ꯑꯗꯨꯝ ꯈꯟ ꯎꯝ ꯑꯗꯨꯝ ꯑꯩꯒꯤ ꯄ꯭ꯂꯥꯟꯗ ꯂꯩꯕꯅꯦ
ꯌꯥꯔꯒ ꯂꯧ ꯂꯧꯕ ꯉꯝꯗ꯭ꯔꯁꯨ ꯀꯣ
ꯌꯨꯝ ꯄꯥꯂꯣꯗ ꯑꯗꯨ ꯑꯣꯏꯔꯗꯤ
ꯍꯥ
ꯎꯨꯝ ꯄꯥꯜꯂꯣꯕ ꯑꯗꯨꯒꯤꯗꯤ
ꯌꯨꯝ ꯄꯥꯟꯕꯗꯤ ꯑꯁ ꯍꯧꯖꯤꯛꯇꯤ ꯌꯥꯝ ꯇꯜꯂꯦ ꯑꯗꯨ ꯑꯣꯏꯗꯅ ꯑꯩꯒꯤ ꯅꯨꯄꯤ ꯅꯠ ꯑꯩꯒꯤ ꯆꯍꯤꯗꯤ ꯌꯥꯝ ꯑꯉꯥꯡꯅꯦ ꯑꯗꯨꯒꯤꯅꯦꯗ ꯑꯩ ꯇꯜꯂꯦꯕ
ꯑꯩ
ꯑꯗꯨꯒꯤꯅꯦ
ꯅꯪꯁꯨ ꯅꯨꯄꯤꯕꯨꯗꯤ ꯌꯥꯝ ꯇꯧꯕ ꯃꯥꯜ
ꯇꯧꯗꯦ ꯇꯧꯗꯤꯍꯦ ꯑꯗꯨꯝ ꯆꯨꯝꯃ ꯀꯔꯤ ꯍꯥꯏꯁꯤꯔꯥ ꯑꯗꯨꯝ ꯇꯦꯛꯁ ꯑꯗꯨꯒꯨꯝꯕ ꯈꯛꯇꯅꯦꯅ ꯑꯇꯣꯄꯗꯤ
ꯊꯥꯖꯗꯦꯗꯥ ꯅꯪꯁꯦ ꯅꯨꯄꯤꯕꯨꯗꯤ ꯌꯥꯝ ꯀꯣꯜ ꯇꯧꯋꯦ ꯍꯥꯏꯌꯦ ꯃꯥꯏꯄꯥ
ꯇꯧ ꯇꯧꯗꯦ ꯑꯗꯨꯒꯨꯝꯕꯗꯤ ꯑꯩꯒꯤ ꯅꯨꯄꯤ ꯈꯛꯇꯅꯤ ꯇꯧꯕꯗꯤ
ꯑꯗꯨ ꯅꯨꯄꯤꯒꯤ ꯅꯝꯕꯔꯗꯤ ꯌꯥꯝ ꯂꯩꯔꯝꯒꯅꯤꯅ ꯅꯪꯉꯣꯟꯗꯁꯨ
ꯁꯤ ꯑꯦꯞ ꯄꯥꯏꯕꯒꯤ ꯁꯤ ꯑꯦꯞ ꯄꯥꯏꯔꯛꯄꯒꯤꯀꯣ ꯅꯨꯄꯤꯒꯤ ꯅꯨꯝꯕꯔ ꯗꯤ ꯑꯩꯠ
ꯀꯩꯅꯣ ꯅꯨꯡꯗꯥꯡꯒꯤ ꯅꯪꯅ ꯊꯔꯛꯄꯗꯨꯗꯗꯤ ꯑꯃꯨꯛ ꯇꯧꯒꯅꯨꯀꯣ
ꯍꯥꯥ
ꯅꯪ ꯅꯨꯡꯗꯥꯡꯗ ꯀꯩꯅꯣ ꯊꯥꯔꯛꯄꯗꯣ
ꯍꯣꯏ
ꯃꯣꯏꯕꯨꯗꯤ ꯑꯃꯨꯛꯀ ꯇꯧꯒꯅꯣꯕ ꯅꯪ ꯅꯪꯖꯨ ꯈꯪ ꯅꯪ ꯑꯩꯉꯣꯟꯗ ꯍꯥꯟꯅ ꯍꯥꯏꯔꯗꯤ ꯈꯪꯒꯗꯕ ꯑꯩꯗꯨ ꯀꯩꯅꯣ ꯅꯪ ꯊꯥꯔꯛꯄ ꯀꯩꯅꯣ ꯗꯤ ꯄꯤ ꯌꯦꯡꯕ ꯀꯥꯟꯗꯗꯤ
ꯍꯣꯏ ꯃꯥꯒꯦ ꯍꯣꯏ ꯃꯥꯒꯤ ꯅꯨꯄꯤꯁꯨ ꯃꯤ ꯃꯤꯒ ꯆꯞ ꯃꯅꯇꯩꯦ ꯑꯩꯒꯤ ꯅꯨꯄꯥꯁꯦ ꯃꯥꯁꯨ ꯍꯥꯏꯌꯦ ꯑꯩꯉꯣꯟꯗ ꯐꯣꯟ ꯑꯩꯅ ꯇꯧꯔꯛꯄ ꯃꯇꯝꯗ ꯃꯥꯁꯦ ꯌꯥꯝ ꯇꯣꯡꯉꯥꯜꯂꯦ ꯑꯗꯨꯒ ꯅꯣꯏꯒ ꯍꯥꯏꯌꯦ
ꯎꯝ
ꯃꯥꯒꯦꯅꯣ ꯄꯤꯖꯣ
ꯑ ꯑꯗꯨ ꯅꯨꯄꯥꯁꯨ ꯌꯥꯗꯦꯅꯦ ꯅꯨꯄꯥꯗꯨꯁꯨ ꯑꯗꯨꯒꯤꯅꯤ
ꯃꯥꯅ ꯁꯥꯎꯕ ꯃꯇꯝꯗ ꯋꯥ ꯑꯃꯁꯨ ꯉꯥꯡꯕ ꯌꯥꯗꯦ ꯍꯥꯏꯌꯦ
ꯎꯝ
ꯑꯗꯨ ꯃꯥꯒꯦ ꯅꯨ ꯍꯥꯏꯦ ꯅꯨꯄꯤꯤꯒ ꯎ ꯆꯞ ꯃꯥꯟꯅꯏꯅ ꯃꯣꯏ ꯑꯅꯤꯒ ꯃꯇꯁꯦ
ꯑꯣꯦ
ꯅꯨꯄꯤꯅ ꯑꯃ ꯐꯥꯕ ꯑꯩꯒꯤꯅ ꯅꯨꯄꯤꯅ ꯐꯥꯗꯕ ꯃꯥꯒꯤ ꯅꯨꯄꯤꯗ ꯑꯩꯅ ꯋꯥꯔꯤ ꯁꯥꯕ ꯃꯇꯝ
ꯑꯗꯣ ꯑꯗꯨ ꯑꯣꯏꯔꯗꯤ ꯃꯥꯕꯣꯛꯀ ꯑꯣꯏꯔꯦꯅꯦ ꯅꯪ
ꯑꯟꯗꯔꯁꯇꯦꯟ ꯌꯥꯝ ꯇꯧꯋꯦ ꯃꯃꯥꯒꯤ ꯅꯨꯄꯤꯗꯣ ꯑꯩ ꯑꯩ ꯅꯨꯄꯤꯅ ꯄꯪꯕ ꯀꯩꯀꯩ ꯑꯩꯒꯤ ꯅꯨ ꯅꯨꯄꯥꯅ ꯑꯗꯨꯝ ꯍꯥꯏꯕꯅꯦꯅ ꯃꯥꯁꯨ ꯍꯥꯏꯌꯦꯕ ꯃꯥꯒꯤ ꯅꯨꯄꯤꯗꯣ ꯌꯥꯝ ꯑꯩꯁꯨꯗꯤꯒꯨꯝꯕ ꯅꯨꯄꯤꯅ ꯑꯩꯁꯨ ꯄꯥꯝꯃ ꯄ ꯑꯦꯁ ꯇꯗꯂꯦꯅꯦꯦ ꯑꯩꯁ ꯅꯨꯄꯤ ꯂꯔꯒ ꯑꯗꯨꯝ ꯇꯧꯔꯔ ꯑꯩ
ꯇꯧꯕ ꯌꯥꯏꯅ ꯑꯗꯨ ꯂꯩꯔꯁꯨ ꯀꯩꯝꯁꯨ ꯀꯥꯏꯗꯦꯅ
ꯃꯣꯏ ꯑꯅꯤ ꯑꯩꯅ ꯁꯨꯝ ꯐꯖꯥꯅ ꯍꯥꯏꯈ꯭ꯔꯦ ꯎ ꯐꯖꯅ ꯅꯨꯡꯁꯤꯌꯨ ꯑꯩꯈꯣꯏ ꯀꯨꯟꯗ ꯂꯥꯛꯑꯣ ꯊꯦꯡꯅꯥꯁꯤꯦ ꯂꯥꯛꯑꯣ ꯍꯥꯏꯅ ꯃꯉꯣꯟꯗ ꯍꯥꯏꯕ ꯃꯥꯁꯨ ꯍꯥꯏꯌꯦ ꯑꯩꯒꯤ ꯃꯥꯒꯤꯗꯃꯥꯡꯗ ꯑꯗꯨꯝ ꯊꯕꯥꯛ
ꯑꯗꯣ ꯑꯣꯏꯁ ꯅꯨꯄꯥꯅꯤ ꯌꯥꯔꯣꯏꯅꯦ
ꯈꯪꯗꯅ ꯃ ꯃꯥꯒꯤꯦ ꯂꯍꯥꯟꯅ ꯎ ꯀꯅ ꯃꯥꯅ ꯇꯁꯥꯏ ꯉꯅ
ꯇꯧꯕꯅꯦ ꯑꯗꯨ ꯅꯨꯄꯥꯗꯨꯁꯨ
ꯍꯪꯗꯦꯗꯃꯁꯦ
ꯑꯗꯣ ꯃꯉꯣꯟꯗꯗꯤ ꯍꯥꯏꯒꯅꯨꯀꯣ ꯅꯪ
ꯍꯣꯏ ꯍꯥꯏ ꯔꯁꯦ
ꯑꯦ ꯌꯣꯒꯨꯝꯕꯗꯤ ꯌꯥꯝ ꯇꯧꯕꯅꯦ ꯃꯥꯒꯤꯁꯨ ꯑꯗꯨꯒꯤꯅꯦ
ꯍꯣꯏ ꯃꯥꯒꯦ ꯅꯨꯕꯤ ꯇꯁꯨꯑ ꯃꯥꯒꯦ ꯃꯔꯨꯕ ꯁꯤꯒꯥ ꯎꯝ ꯑꯗꯨꯝ ꯆꯠꯄ ꯃꯇꯝꯗ ꯑꯗꯨꯝ ꯈꯔ ꯃꯔꯛ ꯃꯔꯛ ꯄꯥꯏꯑꯦ ꯍꯥꯏꯌꯦꯦ
ꯃ ꯗꯦ ꯑꯣꯏꯔꯃꯅꯤꯁꯤꯁꯤ ꯀꯥꯟꯁꯦ
ꯈꯪꯕꯦꯗ ꯅꯪꯅ ꯂꯥꯏꯃꯦꯟꯕꯒ ꯈꯪꯅꯒꯅꯦ ꯑꯩꯗꯤ ꯈꯪ
ꯊꯧꯒꯠꯅꯤꯡꯉꯥꯏ ꯅꯨꯃꯤꯠꯇꯨꯗ ꯃꯥ ꯑꯦꯕ꯭ꯔꯤꯗꯦ ꯇꯧꯔꯤꯗ ꯃꯣꯏ
ꯀꯔꯤ ꯈꯔ ꯃꯥꯗ ꯇꯧꯗꯕ ꯑꯗꯨꯝ ꯂꯩꯕꯅꯦ
ꯑꯧ ꯃ ꯅꯅꯦ ꯗꯥꯛꯈꯅ ꯂꯥꯏꯔꯁꯨ ꯑꯩꯈꯣꯏꯅ ꯀꯩꯅꯣ ꯈꯪꯗꯕꯒꯤꯅꯦ ꯑꯇꯩ ꯍ ꯁꯒꯦ
ꯑꯩ ꯑꯩꯁꯨ ꯈꯪꯉꯦ ꯃꯥꯅ ꯈꯔ ꯀꯔꯤ ꯀꯔꯤꯔ ꯆꯥꯕꯗꯣ ꯑꯩꯁꯨ ꯈꯤꯇꯪ ꯈꯤꯇꯪꯗꯤ ꯈꯪꯉꯦꯕ ꯑꯗꯨꯕꯨꯗꯤ
ꯎꯝ ꯑꯗꯨꯅꯦ
ꯃꯥꯒꯤ ꯅꯨꯄꯤꯁꯨ ꯍꯥꯏ ꯑꯁ ꯑꯩꯒꯤ ꯅꯨꯄꯥꯁꯦ ꯃꯤ ꯅꯣꯏꯒꯒ ꯌꯥꯝ ꯇꯣꯡꯉꯥꯜꯂꯦ ꯃꯥꯒꯤ ꯁꯥꯎꯔꯛꯄꯁꯦ ꯑꯁ ꯑꯩꯁꯨ ꯃꯥꯕꯨ ꯅꯨꯡꯁꯤ ꯆꯍꯤ ꯀꯔꯤ ꯑꯃ ꯑꯅꯤꯔ ꯑꯍꯨꯝꯔ ꯅꯨꯡꯁꯤꯔ ꯍꯥꯏꯅ ꯃꯥꯒ ꯅꯨꯄꯤꯗꯤ
ꯑꫭ ꯑꯗꯨ ꯅꯪ ꯃꯤ ꯑꯇꯣꯞꯄꯗꯗꯤ ꯍꯥꯏꯒꯅꯨꯀꯣ ꯑꯁꯤ ꯋꯥꯁꯦ
ꯑꯈꫭꯏ ꯍꯥꯏꯗꯦꯗ ꯑꯗꯨꯒꯨꯝꯕꯗꯤ
ꯅꯨꯡꯉꯥꯏꯔꯣꯏꯕ ꯃꯥꯅ ꯈꯪꯉꯗꯤ ꯑꯃꯨꯛꯀꫭ
ꯍꯣꯏ ꯅꯨꯄꯤ ꯅꯨꯄꯤꯅꯁꯨ ꯌꯥꯝ ꯅꯨꯡꯁꯤꯕ ꯃꯥꯜꯂꯦ
ꯍꯣꯏ ꯑꯗꯨꯅꯦ ꯑꯗꯨ ꯃꯥ ꯅꯨꯄꯤꯗꯤ ꯌꯥꯝ ꯅꯨꯡꯁꯤꯌꯦ ꯀꯩꯅꯣ ꯎꯝ ꯅꯨꯄꯤꯅ ꯀꯣꯜ ꯇꯧꯔꯁꯨ ꯃꯥꯗꯤ ꯄꯥꯏꯈꯠꯇꯕꯗꯣ ꯀꯣꯜꯇꯧꯔꯁꯨ ꯄꯥꯏꯈꯠꯂꯣꯏ ꯑꯗꯨꯒꯤ ꯑꯗꯨꯝ ꯚꯤꯗꯤꯑꯣ ꯌꯦꯡꯉꯒ ꯂꯩꯔꯅꯤ
ꯍꯣꯏ ꯑꯗꯨ ꯑꯩꯈꯣꯏ ꯅꯨꯄꯥꯁꯤꯡꯗꯤ ꯑꯗꯨꯝ ꯇꯧꯕ ꯌꯥꯗꯦ ꯍꯦ ꯅꯨꯄꯤꯕꯨꯀꯣ ꯑꯈꫭꯏꯅ ꯑꯗꯨꯝ ꯌꯥꯝ ꯅꯨꯡꯁꯤꯔꯕ ꯃꯇꯝꯗ
ꯅꯨꯄꯤꯅ ꯅꯨꯡꯁꯤꯔꯁꯨ ꯑꯩꯈꯣꯏꯁ‌ꯦ ꯐꯖꯅ ꯅꯨꯡꯁꯤꯒꯗꯕ ꯃꯥ ꯅꯨꯄꯥ ꯅꯨꯡꯁꯤꯔꯁꯨ ꯅꯨꯄꯤꯁꯤꯡꯁꯨ ꯅꯨꯡꯁꯤꯒꯗꯕ
ꯍꯣꯏ ꯎꯝ ꯎꯝ ꯎꯝ ꯃꯉꯣ ꯃꯕꯥꯅꯤꯁꯦ ꯀꯗꯥꯏꯗꯒꯤ ꯈꯪꯅꯕ꯭ꯔꯥ ꯏꯝꯐꯥꯜꯗꯒꯤꯔ
ꯑꯣꯏꯔꯝꯒ ꯀꯩꯅꯣ ꯃꯣꯏꯗꯤ ꯏꯝꯐꯥꯜꯗ ꯏꯁꯀꯨꯜ